ꯎꯝ
ꯀꯗ ꯀꯁꯅꯣ ꯉꯉꯥꯏ ꯇ
ꯅꯨꯡꯉꯥꯏꯇꯦ
ꯎꯝ
ꯍ ꯃꯣ ꯁꯥꯇꯣꯞꯄ ꯅꯨꯡꯉꯥꯏꯇꯦ
ꯅꯪꯅ ꯎꯁꯥꯛ ꯇꯧꯕꯗ ꯅꯨꯡꯉꯥꯏꯇꯦꯍꯦ ꯍꯥꯏꯕ
ꯀꯒꯤ
ꯑꯣ
ꯀꯔꯤꯒꯤꯔꯣ ꯅꯨꯡꯉꯥꯏꯇꯕꯗꯣ
ꯃ ꯀꯣꯅꯤꯌꯝ ꯇꯥꯌꯦ ꯅꯪ ꯑꯩ ꯑꯗꯨꯣ ꯍꯪꯒꯦ ꯇꯧꯔꯝꯕꯅꯦ ꯅꯪ ꯁꯝꯗꯣꯀꯣ ꯀꯩꯗꯣ ꯀꯩ ꯀꯩꯁꯤ ꯀꯩ ꯇꯧꯈ꯭ꯔꯒꯦ ꯍꯥꯏꯗꯤ ꯅꯍꯥꯟꯗꯤ ꯁꯨꯃꯥꯏꯅ ꯇꯧꯔꯝꯗꯦꯗꯅ
ꯍꯣꯏ ꯁꯝꯄꯨꯗꯣ ꯑꯇꯥꯡꯕ ꯄꯥꯏꯕꯒꯦ
ꯑꯣꯏꯗꯤ
ꯐꯒꯤꯒꯠꯇ ꯀ꯭ꯔꯦꯁꯨꯅꯤꯀꯩꯀ ꯇꯕꯨ ꯃꯥꯗ꯭ꯔ ꯃꯥꯗꯦꯀ
ꯃꯥꯟꯗꯦ ꯑꯗꯨꯒꯤꯅꯦ ꯍꯪꯅꯤꯡꯉꯤꯗꯣ ꯍꯥꯏꯗꯤ ꯏꯁꯇ꯭ꯔꯦꯇꯤꯅꯤꯡ ꯇꯧꯔꯗꯤ ꯃꯁꯛꯇꯣ ꯇꯣꯉꯗꯦꯕ
ꯍꯣꯏ
ꯀꯩꯁ ꯌꯥꯝ ꯄꯨꯅꯣ
ꯑ
ꯀꯩꯁꯝ ꯄꯨꯅꯣ
ꯐꯅꯤ ꯇꯧꯕꯅꯦꯗ ꯀꯩꯁꯨ ꯇꯧꯔꯤꯗ
ꯅꯠꯇꯦ ꯌꯥꯝ ꯏꯁꯇ꯭ꯔꯦ ꯏꯁꯇ꯭ꯔꯦꯠ ꯍꯥꯏꯗꯤ ꯌꯥꯝꯅ ꯐꯣꯡꯗ꯭ꯔꯦꯕ
ꯎꯝ ꯂꯣꯔꯥꯎ ꯄꯥꯏꯌꯦ
ꯑꯗꯨ ꯀꯩ ꯁꯤꯖꯤꯟꯅꯕꯒꯤꯅꯣ ꯍꯥꯏꯕ
ꯁꯤ ꯍꯧꯖꯤꯛꯀꯥꯟꯁꯦ
ꯑꯣ ꯅꯪꯒꯤ ꯁꯝꯗꯣ ꯌꯥꯝꯗꯤ ꯌꯥꯝꯗ꯭ꯔꯦ ꯑꯗꯣ ꯏꯁꯇ꯭ꯔꯦꯠꯇꯠꯇꯤ ꯈꯔ ꯑꯣꯏꯔꯦ
ꯌꯥꯝꯗꯕꯒꯤꯅꯦ
ꯍꯧꯔꯛꯀꯅꯤꯗ ꯑꯃꯨꯛ ꯍꯧꯔꯛꯀꯅꯤ
ꯑꯃꯨꯛ ꯍꯧꯔꯛꯀꯅꯤ ꯑꯃꯨꯛ ꯐꯖꯔꯛꯀꯅꯤꯀꯣ
ꯎꯝ
ꯑꯩꯒꯤ ꯐꯨꯗ ꯀ꯭ꯔꯤꯝꯗꯣ ꯀꯗꯥꯏꯗ ꯍꯥꯞꯄ꯭ꯔꯥ ꯑꯩꯅ ꯃꯐꯝ ꯈꯪꯗꯦ ꯄ
ꯐꯨꯠ ꯀ꯭ꯔꯤꯝ ꯍꯦꯟ ꯀ꯭ꯔꯤꯝ ꯅꯦꯛꯦꯛ ꯀ꯭ꯔꯤꯝ ꯐꯦꯁ ꯀ꯭ꯔꯤꯝ ꯃꯤꯒꯤ
ꯐꯨꯠ ꯀ꯭ꯔꯤꯝ ꯅꯨꯡꯅꯔ ꯀꯔꯤ ꯍꯦꯟ ꯀ꯭ꯔꯤꯝꯅꯣ ꯀꯥꯖꯒꯦꯁꯤ ꯀꯅꯣ
ꯍꯦꯟ ꯀ꯭ꯔꯤꯝꯗꯒꯤ ꯐꯨꯠ ꯀ꯭ꯔꯤꯝꯅ ꯑꯣ
ꯖ ꯍꯥꯞꯇ꯭ꯔꯗꯤ ꯌꯥꯗꯦ
ꯌꯥꯝ ꯁꯣꯠꯂꯝꯕꯅꯤ ꯑꯗꯨꯗꯤ ꯄꯤꯡꯀꯤ ꯑꯣꯏꯔꯒ ꯊꯣꯠ ꯊꯣꯠ ꯇꯥꯎꯔꯒ
ꯅꯨꯄꯤꯒꯤ ꯀꯩꯅꯣ ꯃꯥꯟꯗꯦ ꯑꯗꯨꯒꯤꯅꯦ ꯊꯕꯛꯁꯨ ꯌꯥꯝ ꯀꯟꯅ ꯇꯧꯕꯁꯨ ꯅꯠꯇꯦ ꯂꯧꯁꯨ ꯆꯠꯇꯦ ꯀꯔꯤꯒꯤꯅꯣ ꯈꯪꯗꯦ ꯅꯣꯏ ꯕꯣ ꯌꯦꯡꯗꯣꯏꯔꯣ ꯕꯣ ꯉꯥꯏꯕ꯭ꯔꯣ
ꯉꯥꯏꯕꯅꯦ ꯇꯥꯗ꯭ꯔꯤꯕ
ꯑꯣ ꯑꯣ ꯐꯩꯗꯅ
ꯅꯪꯁꯨ ꯌꯦꯡꯕ ꯌꯥꯏꯗꯅ ꯊꯕꯛ ꯂꯩꯇ꯭ꯔꯗꯤ ꯄꯨꯡ ꯀꯌꯥꯗ ꯍꯧꯒꯠꯀꯦ
ꯄꯥꯛ ꯂꯩꯌꯦ ꯇꯔꯨꯛ ꯀꯩꯅꯣꯗ ꯑꯃꯨꯛ ꯃꯥꯄꯟꯅ ꯂꯩ ꯑꯦꯠꯇꯨ ꯃꯥꯄꯟ ꯍꯥꯏꯕ꯭ꯔꯥ ꯑꯩ ꯈꯪꯗꯦ ꯄ꯭ꯔꯖꯦꯛ ꯋꯥꯋꯥꯛ ꯇꯧꯅꯤꯡꯉꯥꯏ ꯂꯩꯌꯦ ꯑꯩ
ꯑꯣ ꯍꯣ ꯅꯣꯏ ꯏꯟꯇꯥꯟꯒꯔ ꯀꯣꯂꯦꯖ
ꯀꯣꯂꯦꯖꯀꯤ
ꯀꯣꯂꯦꯖꯀꯤꯗꯨꯣ ꯂꯣꯏꯗ꯭ꯔꯤꯕꯣ
ꯄ
ꯍ
ꯑꯩꯈꯣꯏꯅ ꯗꯒꯦꯞ ꯊꯝꯕꯒꯤꯀꯣ ꯍꯥꯏꯗꯤ ꯏꯟꯇꯥꯟ ꯆꯠꯄꯒꯤ ꯃꯇꯝ ꯂꯩꯇꯕꯒꯤ
ꯑꯣ ꯑꯠꯆꯥ ꯑꯠꯆꯥ ꯑꯗꯨ ꯁꯤꯁꯇꯔꯗꯤ ꯑꯗꯨ ꯇꯝꯕꯗꯣ ꯅꯨꯡꯉꯥꯏꯕ꯭ꯔꯣ
ꯅꯨꯡꯉꯥꯏꯖꯗ ꯑꯗꯨꯒꯤ ꯇꯝꯕꯁꯦ ꯅꯨꯡꯉꯥꯏꯕꯅꯦ
ꯅꯨꯡꯉꯥꯏꯕꯒꯤ ꯅꯠꯇ꯭ꯔꯥ ꯑꯗꯨ ꯇꯝꯃꯤꯗꯣ ꯅꯝꯐꯨꯗꯔꯕ
ꯅꯝ ꯐꯨꯗꯁꯨ ꯅꯠꯇꯦꯗ
ꯇꯝꯗ ꯌꯥꯗꯕꯒꯤ ꯇꯝꯃꯤꯔꯣ
ꯑꯗꯨ ꯑꯗꯨ ꯅꯠꯇꯦꯗ ꯇꯝꯗ꯭ꯔꯗꯤ ꯎꯄꯥꯥꯏꯂ ꯅꯠꯇ꯭ꯔꯤꯂ ꯏꯁ꯭ꯇꯦꯕꯜ ꯇꯧꯅꯤꯡꯉꯥꯏ ꯇꯧꯕꯅꯤꯗ ꯁꯤ ꯂꯣꯏꯔꯒ ꯀꯔꯤ ꯇꯧꯁꯤꯔꯥ ꯈꯪꯒꯦ ꯑꯩꯈꯣꯏ ꯑꯩꯅ ꯇꯝꯕ ꯂꯥꯏꯟ ꯑꯗꯨ ꯆꯪꯕ ꯌꯥꯔꯣꯏꯕ ꯁꯣꯔ ꯈꯣꯟꯖꯩ
ꯑꯗꯣ ꯑꯗꯨ ꯇꯝꯕ ꯂꯣꯏꯔꯒ ꯃꯈꯥꯗꯤ ꯀꯃꯥꯏꯅ ꯇꯧꯗꯣꯏꯅꯣ
ꯈꯪꯗꯦ ꯑꯗꯨꯒꯤꯅꯦ ꯑꯩ ꯃꯊꯥ ꯌꯥꯝ ꯁꯥꯔꯤꯁꯦ ꯂꯨꯄꯥ ꯂꯥꯏꯔꯗꯤ ꯑꯩ ꯆꯦꯜꯂꯅꯤꯌꯦ ꯂꯩꯇꯕꯒꯤꯅꯦ ꯑꯁꯦꯡꯕꯅꯦ ꯑꯣꯣꯊꯤꯅꯅꯦ ꯁꯤ ꯑꯁꯦꯡꯕꯅꯦ ꯑꯩ ꯏꯃꯥ ꯃꯣꯏꯗꯁꯨ ꯑꯗꯨꯝ ꯍꯥꯏꯕꯅꯦ
ꯑꯣ ꯃꯣꯏꯅꯨ
ꯚꯣꯏꯅꯨꯕꯨꯗꯤ ꯌꯥꯗꯦ ꯌꯥꯔꯣꯏ
ꯌꯥꯕ ꯌꯥꯗꯕ ꯅꯠꯇꯦ ꯅꯪꯗꯣ ꯃꯥꯜꯂꯕ
ꯅꯪꯁꯨ ꯃꯥꯜꯂꯦ ꯑꯩꯅ ꯍꯦꯟꯅ ꯃꯥꯜꯂꯦ
ꯅꯠꯇꯦ ꯅꯪꯒꯤ ꯉꯥꯡ ꯅꯪꯒꯤ ꯋꯥꯉꯥꯡ ꯈꯨꯉꯥꯡꯗꯣ ꯃꯥꯂꯦ ꯍꯥꯏꯕꯅꯤ ꯁꯛꯇ ꯅꯠꯇꯦ ꯑꯣ ꯊꯤ ꯋꯥꯅꯤ ꯦ
ꯌꯥꯔꯦ ꯇꯥꯅꯤꯡꯗꯦ ꯃꯥꯥꯟꯁꯨ ꯃꯅꯤꯡꯗ꯭ꯔꯦ
ꯑꯗꯨꯗꯤ ꯑꯗꯨꯃꯥꯏꯅꯁꯨ ꯉꯥꯡꯒꯅꯨ ꯃꯣꯏ ꯑꯕꯗꯨ ꯃꯥꯥꯏꯅꯤꯁꯨ ꯉꯥꯡꯒꯅ
ꯑꯗꯨꯗꯤ ꯎꯄꯥꯏ ꯂꯩꯇꯦ ꯑꯗꯨꯃꯥꯏꯅ ꯉꯥꯡꯗ꯭ꯔꯗꯤ ꯏꯪꯂꯤꯁ ꯉꯥꯡꯔꯒꯦ ꯑꯗꯨꯗꯤ ꯍꯤꯟꯗꯤ ꯉꯥꯡꯅꯒꯦ
ꯅꯪ ꯑꯗꯨꯃꯥꯏꯅ ꯅꯣꯐꯦꯛ ꯈꯤꯇꯪ ꯇꯧꯔꯒ ꯇꯧꯕꯗꯣ ꯑꯩꯗꯤ ꯌꯥꯝ ꯅꯣꯛꯅꯤꯡꯉꯤ
ꯑꯣ ꯅꯣ ꯅꯣ ꯁꯤꯗ꯭ꯔꯤꯉꯩ ꯐꯥꯎ ꯅꯣꯛꯑꯣꯀꯣ
ꯑꯩꯁ ꯑꯗꯨꯝ ꯅꯣꯛꯄꯅꯤ ꯍꯟꯗꯛꯁꯦ ꯑꯁ ꯅꯣꯛꯃꯟꯗꯅ
ꯑꯣ ꯅꯪ ꯅꯣꯀꯔ ꯑꯣꯏꯕ꯭ꯔꯥ ꯑꯗꯨꯗꯤ ꯑꯣꯏꯔꯥꯍꯨꯅꯤ ꯀꯣ ꯍꯧꯖꯤꯛꯁꯨ ꯅꯑ ꯍꯣꯏ ꯅꯀ ꯅ ꯅꯣꯀꯔ ꯅꯣꯀꯦꯁ ꯑꯣꯏꯔꯝꯃꯅꯤꯀꯣ
ꯅ ꯅ ꯅ ꯀ ꯀꯦ ꯑꯣꯏ ꯅꯨꯕ
ꯎꯝ
ꯑꯩꯗꯤꯀꯣ ꯑꯩ ꯀꯩꯅꯣꯗ ꯊꯃꯣꯏꯗ ꯌꯥꯝ ꯇꯦꯟꯁꯟ ꯂꯣꯏꯔꯁꯨ ꯃꯤ ꯑꯃꯗ ꯑꯗꯨꯝ ꯀꯩꯅꯣ ꯈꯟꯕꯗꯣ ꯍꯩꯕꯅꯦꯀꯣ
ꯑꯩꯗꯤ ꯑꯩꯗꯤ ꯈꯪꯗꯦ ꯅꯣꯛꯁꯨ ꯅꯣꯛꯇꯦ
ꯑꯣ
ꯅꯔꯀꯥꯔ ꯑꯣꯏꯗ꯭ꯔꯦ
ꯎꯝ
ꯑꯩꯗꯤ ꯌꯥꯝ ꯅꯣꯛꯄꯅꯦ
ꯑꯣ ꯍ‌ꯣ
ꯅꯨꯡꯗꯥꯡ ꯅꯨꯡꯗꯥꯡꯅ ꯑꯗꯨꯝ ꯋꯥꯔꯤ ꯁꯨꯅꯥꯔꯀꯥꯟ ꯂꯩꯕꯗꯣ ꯅꯨꯡꯉꯥꯏꯕ
ꯑꯗꯦ ꯑꯃꯥ ꯑꯂ ꯊꯥꯎ ꯑꯂ ꯋꯥ ꯊꯥꯎꯅꯥ ꯑꯥ
ꯍꯣꯏ ꯃꯥꯅꯦ ꯑꯗꯨꯕꯨꯗꯤ ꯆꯨꯝꯃꯦꯀꯣ ꯑꯗꯨ ꯑꯣꯏꯔꯁꯨ ꯎꯄꯥꯏ ꯂꯩꯇꯗꯅ ꯑꯩꯈꯣꯏꯗꯤ
ꯅꯪ ꯅꯪ ꯅꯪ ꯑꯗꯨꯝ ꯊꯥꯗꯥ ꯅꯥꯒ ꯇ ꯍꯥꯏꯕ
ꯀꯄꯥꯝꯗ ꯐꯣꯡ꯭ꯔꯣꯗ ꯎꯝ ꯃꯤ ꯑꯉꯥꯡꯗꯨꯁꯨ ꯑꯗꯨꯝ ꯅꯪ